ꯑꯣ ꯇꯔꯕ ꯥꯕ꯭ꯔ ꯇꯥꯔꯦ ꯇꯥꯔꯦ ꯇꯥꯕ꯭ꯔꯣ ꯀꯣ ꯁꯂꯤꯕꯅꯒ
ꯣꯒꯥꯗꯣꯅꯦ
ꯏꯀꯣ ꯆꯠꯄꯗꯣ ꯐꯣꯟꯗꯤ ꯅꯠꯇꯦꯅꯦ
ꯐꯣꯟꯅꯤ ꯅꯠꯇꯦ ꯍꯥꯏꯔꯣ
ꯎꯝ ꯐꯣꯟꯒꯤ ꯅꯠꯇꯦ ꯃꯤ ꯈꯔ ꯆꯠꯄ ꯌꯥꯎꯋꯦꯕꯀꯣ ꯅꯪꯒꯤ ꯑꯦꯀꯥꯎꯟꯗꯨꯅꯅꯦ ꯈꯪꯗꯦ ꯑꯩꯁꯤꯅꯅꯤ ꯈꯪꯗꯦ ꯑꯃꯅ ꯑꯣꯏꯗꯣꯏꯕ ꯑꯗꯨꯒꯨꯝꯕ ꯑꯝꯗ ꯍꯥꯏꯗꯤ ꯉꯔꯥꯡ ꯁꯥꯟꯅꯕ ꯀꯥꯟꯗ ꯃꯤꯒ ꯆꯠꯇꯦꯅ ꯑꯩꯉꯣꯟꯗꯗꯤ ꯁꯨꯡꯅ ꯆꯠꯇꯦꯕꯀꯣ ꯑꯗꯣ ꯑꯇꯥꯕ ꯃꯤꯗꯣ ꯑꯗꯨꯗ ꯆꯠꯄ ꯌꯥꯎꯋꯦꯕ ꯑꯩꯒꯤ ꯍꯥꯟꯅꯩ ꯃꯤꯗꯨꯗ ꯃꯉꯣꯟꯗ ꯆꯠꯄ ꯌꯥꯎꯋꯤ ꯆꯠꯇꯕ ꯌꯥꯎꯋꯦꯕ ꯑꯗꯨ ꯑꯦꯀꯥꯎꯟꯒꯤ ꯇꯨꯅ ꯂꯩꯔꯝꯗꯧ ꯃꯥꯟꯅꯕ ꯑꯩꯅ ꯈꯟꯗ ꯑꯦꯀꯥꯎꯟ ꯑꯅꯤꯗꯣ ꯑꯗꯨꯒꯤ ꯃꯇꯨꯡ ꯑꯁ ꯑꯩꯈꯣꯏ ꯀ꯭ꯂꯕꯀꯤ ꯍꯔꯦꯟ ꯐꯥꯎꯟꯗꯦꯁꯟ ꯗꯦ ꯇꯧꯕꯒꯤ ꯃꯌꯦꯄ ꯌꯥꯝ ꯀꯟꯅ ꯊꯥꯔꯤꯅꯤ ꯇꯥꯕ꯭ꯔꯥ
ꯑꯣ ꯑꯩꯗꯤ ꯂꯦꯗꯤ ꯑꯣꯔ ꯍꯥꯏꯔꯤꯅꯦ
ꯌꯥꯝ ꯍꯧ ꯇꯥꯕ꯭ꯔꯥ ꯌꯥꯝ ꯍꯥꯎꯅꯗꯤ ꯆꯥꯗꯦꯗ ꯍꯥꯏꯗꯤ ꯑꯗꯨ ꯔꯦꯗꯤꯑꯣꯒꯤ ꯀꯥꯏ ꯑꯃ ꯂꯩꯗꯅ ꯀꯟꯗ ꯊꯥꯕꯩ ꯇꯥꯏꯞꯇ
ꯑꯥ ꯑꯗꯨ ꯑꯣꯏ ꯇꯥꯏ
ꯇ꯭ꯔꯕꫭ ꯉꯁꯤꯗꯤ ꯐꯦꯕ꯭ꯋꯥꯔꯤ ꯆꯠꯇꯦꯗ ꯎꯝ ꯏꯔꯣꯏ ꯏꯔꯣꯏ ꯆꯠꯇꯕ ꯅꯨꯃꯤꯠ ꯍꯨꯝꯅꯤ ꯃꯔꯤꯅꯤ
ꯑꯁꯃ
ꯄꯣꯜ ꯌꯦꯡꯕꯔꯣ ꯀꯩꯅꯣ ꯄꯩꯈꯥꯒꯤꯔꯣ ꯄꯩꯈꯥꯗ ꯑꯃꯨꯛ ꯇꯥꯏꯅꯔꯕ ꯄꯩꯈꯥꯗ ꯇꯥꯔꯦ ꯕꫭꯜ ꯕꫭꯜ ꯕꫭꯜ ꯂꫭꯏꯁꯜꯂꯛ ꯇꫭꯔꯝꯅꯤꯅ ꯄꯩꯈꯥꯗ ꯇꯥꯏꯅꯔꯕ ꯕꯣꯜ ꯌꯦꯡꯕꯩ ꯆꯠꯇ꯭ꯔꯒ ꯄꯩꯈꯥꯗ ꯗꯨꯝ ꯇꯥꯏꯅꯕꯗꯣ
ꯍꫭꯏꯅꯦ
ꯄꯩꯈꯥ ꯄꯩꯈꯥꯒꯤ ꯂꯥꯏꯔꯤꯛ ꯇꯧꯕ꯭ꯔꯥ ꯁꯨ ꯇꯧꯗ ꯄꯩꯈꯥꯒꯤ ꯄꯩꯈꯥ ꯂꯩꯕꯩ ꯆꯠꯇ꯭ꯔꯤꯅꯦꯅ ꯑꯗꯨꯝ
ꯑꫭ
ꯉꯔꯥꯡ ꯃꯣꯏ ꯈꯟꯅꯒꯦ ꯇꯧ ꯃꯥꯜꯂꯤꯅꯦ ꯐ꯭ꯔꯥꯟꯁꯀ ꯀꯩꯅꯣꯒ ꯁꯥꯟꯅꯕꯗꯣ ꯅꯪ ꯌꯦꯡꯕ꯭ꯔꫭ ꯂꯥꯏꯕ
ꯑꯣ
ꯄꯦꯔꯥꯒ꯭ꯋꯦꯒ ꯑ ꯂꯥꯏꯕ ꯌꯦꯡꯕ꯭ꯔꯣ
ꯌꯦꯡꯗꯦꯗ ꯉꯔꯥꯡꯗꯤ ꯑꯁ ꯀꯗꯥꯏꯗꯒꯤ
ꯃꯣꯔꯣꯀꯣꯒꯤꯗꯨꯗꯤ ꯌꯦꯡꯕ꯭ꯔꯥ
ꯌꯦꯡꯉꯦ ꯃꫭꯔꫭꯀꫭꯒꯤꯗꯨꯗꯤ
ꯃꯣꯏꯅ ꯀꯥꯈ꯭ꯔ ꯃꯥꯜꯂꯦ ꯇꯨ ꯖꯦꯔꯣꯗ ꯀꯥꯕ꯭ꯔꫭ ꯊ‌꯭ꯔꯤ ꯖꯦꯔꫭꯗ ꯑ ꯊ꯭ꯔꯤ ꯆꯟꯕ꯭ꯔꯣ ꯌꯥꯝ ꯆꯜꯂꯤꯅꯦ ꯆꯜꯂꯦ ꯑꯍꯥꯥꯟꯕ ꯐꯁ ꯍꯥꯞꯇꯤ ꯁꯤꯗ ꯐꯖꯔꯝꯗꯦꯕ
ꯑꯗꯨꯒ ꯁꯦꯀꯦꯟ ꯍꯥꯞꯇ ꯇꯞ ꯇꯞꯅ ꯇꯔꯒ ꯑꯍꯨꯝ ꯆꯪꯖꯟꯒ꯭ꯔꯦ
ꯑꯣ ꯀꯣꯟꯅ ꯅꯩꯈꯠꯂꯛꯄꯩ ꯃꯑꯣꯡꯅꯤꯅꯦ
ꯎꯝ
ꯐ꯭ꯔꯥꯟꯁꯀꯤꯗꯣ ꯉꯔꯥꯡ ꯋꯥꯟ ꯖꯦꯔꯣꯗꯗꯤ ꯀꯥ ꯃꯥꯜꯂꯦ ꯄꯦꯅꯥꯜꯇꯤ ꯑꯃ ꯀꯥꯎꯔꯒ ꯑ ꯄ꯭ꯂꯦ ꯃꯅꯨꯡꯗ ꯄꯦꯅꯥꯜꯇꯤ ꯑꯝ ꯇꯥꯏꯌꯦ ꯑ ꯄꯦꯅꯥꯜꯇꯤ ꯑꯝ ꯀꯥꯎꯔꯒ ꯕ꯭ꯂꯨ ꯑ ꯄꫭꯒꫭ ꯑꯗꯨ ꯃꯣꯏ ꯀꯩꯕ ꯑꯥ ꯏꯝꯕꯥꯄꯦꯒꯤ ꯃꯈꯨꯠꯇ ꯑꯃꯅ ꯆꯤꯡꯉꯨꯕ ꯅꯨꯄꯥ ꯑꯃꯅ
ꯑꯥ
ꯑꯗꯨꯒ ꯑꯃꯗꯨꯅ ꯃꯊꯕꯥꯛꯇ ꯏꯝꯕꯥꯄꯦꯗꯨꯅ ꯅꯨꯄꯥꯗꯨ ꯃꯊꯕꯥꯛꯇ ꯏꯜꯂꯤꯗꯅ ꯑꯗꯨꯒꯤ ꯑꯣꯝꯖꯤꯟꯅꯔꯒ ꯃꯣꯏꯒꯤ ꯑꯗꯨꯝ ꯈꯔ ꯌꯥꯝ ꯆꯥꯎꯅ ꯇꯧꯈ꯭ꯔꯗꯤ ꯑꯗꯨꯃꯥꯏꯅ ꯆꯥꯎꯅ ꯇꯧꯈꯤꯕ ꯄꯣꯠꯇꯨꯗꯤ ꯈꯟꯗꯤ ꯈꯥꯟꯅꯗꯦꯗꯅ ꯑꯗꯨꯒ ꯃꯣꯏꯒꯤ ꯏꯅꯕꯤꯗꯣ ꯃꯈꯨꯠꯅ ꯄꯪ ꯏꯟꯗ ꯏꯟꯅꯕꯤꯗꯣ ꯑꯗꯨꯒ ꯇꯧꯗꯅ ꯇꯧꯕꯅꯤ ꯅꯪ ꯉꯔꯥꯡ ꯌꯦꯡꯕ꯭ꯔꫭ ꯌꯦꯡꯗꯦ ꯉꯁꯤ ꯅꫭꯡꯉꯥꯜꯂꯛꯄꯗ ꯍꯥꯏ ꯂꯥꯏꯠꯇ ꯎꯕ꯭ꯋꯥꯅꯤꯗ ꯍꯥꯏꯗꯤ ꯍꯟꯗꯛꯀꯤ ꯗꯤ ꯑꯗꯨꯃꯥꯏꯅꯒ ꯈꯔ ꯃꯔꯩ ꯇꯨꯔꯩꯗ ꯈꯣꯠꯄ ꯍꯥꯏ ꯏꯟꯅꯕ ꯈꯣꯠꯄ ꯇꯧꯕꯗꯣ ꯑꯗꯨꯅ ꯑꯍꯥꯟꯕ ꯑꯣꯏꯗꯣꯏꯅꯦꯕ ꯑꯝꯇ ꯇꯧꯗ꯭ꯔꯤ ꯃꯥꯜꯂꯦꯕ ꯁꯥꯟꯅꯔꯛ
ꯎꯝ ꯍꯣꯏ ꯈꯔ ꯀꯩꯅꯣ ꯇꯧꯕ
ꯈꯔ ꯀꯟꯅ ꯇꯧꯕ ꯍꯥꯏꯇꯥꯔꯦ
ꯎꯝ ꯅꫭꯛ ꯑꯥꯎꯠ ꯏꯁꯇꯦꯖ ꯌꯧꯔꯕꯝꯅꯤꯅ ꯑꯗꯨꯕꯨꯗꯤ
ꯎꯝ ꯃꯔꯩ ꯀꯩꯀꯥꯗꯣ ꯈꯔ ꯕ꯭ꯔꯥꯖꯤꯜꯒ ꯀꯩꯅꯣꯒꯗꯨꯁꯨ ꯅꯨꯡꯉꯥꯏꯗꯧꯅꯦ ꯍꯥꯏꯔꯤꯌꯦ ꯅꯣꯔꯋꯦꯒ ꯍꯥꯏꯕ꯭ꯔꫭ ꯉꯁꯤ ꯂꯩꯔꯝꯒꯅꯤꯌꯦ ꯑꯗꯨꯏꯗꫭ
ꯍꫭꯔꯦꯟ ꯄꯨꯡ ꯕꯥꯔꯣꯗꯔꯥ ꯀꯩꯅꯣꯝꯃ
ꯀ ꯀꯩꯅꯣ ꯊꯥꯔꯇꯤ ꯇꯨꯔꯣ ꯅꯠꯇ꯭ꯔꯒ ꯁꯤꯛꯁꯇꯤꯟ ꯂꯣ ꯑꯗꯨꯗꯣ
ꯁꯤꯁꯇꯤꯟ ꯊꯥꯔꯇꯤ ꯇꯨ ꯂꯣꯏ
ꯊꯥꯔꯇꯤꯗꯤ ꯂꯣꯏꯈ꯭ꯔꯕ ꯄꯨꯂꯞ ꯂꯣꯏ ꯂꯣꯏꯔꯦ ꯑꯣ ꯊꯥꯔꯇꯤ ꯇꯨ ꯂꯣꯏꯔꯦ ꯑꯗꯨꯒ ꯀꯩꯅꯣ ꯍꯧꯔꯦ ꯁꯤꯛꯁꯇꯤꯟ ꯍꯧꯒ
ꯑ ꯁꯤꯇ ꯍꯥꯎꯔꯦ ꯒꯅꯤ ꯉꯔꯥꯡ
ꯀ ꯣꯜꯗ ꯑꯩꯗꯤ ꯑꯦꯛꯖꯥꯝꯁꯦ ꯍꯌꯦꯡ ꯂꯩꯌꯦꯡ ꯑꯗꯨꯝ ꯂꯩꯔꯝꯃꯤꯅꯦ ꯑꯩꯈꯣꯏꯃꯥꯣꯏꯗꯒꯦ ꯍꯌꯦꯡ ꯂꯩꯔꯝꯃꯤꯟꯗꯦ ꯑꯗꯨꯏꯅꯦꯅ ꯑꯗꯨꯝ ꯍꯥꯏꯅꯤ ꯑꯗꯨꯒ
ꯑꯣ
ꯁꯚꯦꯟꯗ ꯑꯣꯏ ꯑꯗꯨꯕꯨꯗꯤ ꯁꯤꯛꯁꯇ ꯍꯧꯕ ꯈꯔꯁꯨ ꯌꯥ ꯍꯥ
ꯁꯤꯛꯁꯇ ꯍꯧꯕ ꯍꯥꯏꯔ
ꯍꯧꯖꯤꯛ ꯁꯤꯛꯁꯇ ꯍꯧꯕ ꯃꯤ ꯈꯔꯁꯨ ꯌꯥꯎꯋꯤꯗꯅ
ꯎꯝ ꯎꯝ ꯑꯗꯣ ꯍꯥꯏꯗꯤ ꯀꯩꯅꯣꯗꯣ ꯃꯥꯟꯅꯔꯝꯗ ꯋꯥꯥꯟꯁꯦ ꯁꯣꯏꯌꯝ ꯍꯥꯏꯔꯒ ꯃꯥ ꯔꯦꯁꯤ ꯄꯝ
ꯁꯕꯖꯦꯛꯦꯛꯛꯇ
ꯍꯣꯏ ꯑꯩꯈꯣꯏꯅ ꯑꯩꯈꯣꯏꯅ ꯑꯦꯀꯥꯗꯃꯤꯛ ꯔ ꯑꯣꯏꯗꯅ
ꯑꯩꯈꯣꯏꯗꯤ ꯐꯩ ꯍꯥꯏ ꯃꯤ ꯊꯥꯏꯅꯀꯣ ꯁꯣꯏꯔꯝꯁꯦ ꯌꯥꯎꯔꯛꯄꯗꯤ ꯀꯨꯏꯔꯦ ꯀꯨꯏꯔꯣꯏꯗꯅꯥ ꯈꯔ ꯀꯨꯏꯔꯝꯅꯦꯕ ꯆꯍꯤ ꯑꯅꯤ ꯑꯃꯨꯛ ꯁ ꯑꯗꯨꯃꯥꯏ ꯁꯨꯔꯃꯅꯤ ꯑꯗꯨ ꯑꯍꯥꯟꯕ ꯌꯥꯎꯔꯛꯄ ꯇꯥꯏꯃꯤꯡꯗꯣ ꯑꯗꯨꯒ ꯀꯩꯅꯣ ꯇꯧꯋꯦ ꯍꯥꯏꯌꯦꯕ ꯑꯩꯈꯣꯏꯒꯤ ꯁꯕꯖꯦꯛꯁꯦ ꯁꯥꯇ꯭ꯔꯅ ꯈꯟꯅꯤꯡ ꯈꯅꯤꯡꯕ ꯋꯥꯈꯟꯗ ꯈꯟ ꯈꯟꯕ ꯍꯥꯏꯇꯥꯔꯦ ꯑꯗꯨꯝ ꯀꯥꯟꯗꯨꯅ ꯑꯗꯨꯗꯨ ꯑꯗꯨ ꯇꯧꯕꯗ ꯌꯥꯝ ꯋꯥꯏ ꯍꯥꯏꯌꯦꯕ ꯍꯥꯏꯗꯤ ꯃꯥꯏ ꯃꯥꯏꯊꯣꯛꯄ ꯇꯣꯉꯥꯟ ꯇꯣꯉꯥꯟ ꯂꯣꯏ ꯈꯟꯅꯈ꯭ꯔꯕꯅꯤꯅ ꯑꯣꯖꯥꯅ ꯀꯣꯏꯁꯟꯗꯣ ꯊꯥꯕꯤꯔꯛꯇ꯭ꯔꯦꯗꯅꯀꯣ ꯑꯩꯈꯣꯏꯒꯤꯗꯤ ꯍꯧꯖꯤꯛ ꯑꯣꯖꯥꯅ ꯀꯣꯏꯁꯟ ꯆꯥꯝꯃ ꯌꯥꯡꯈꯩꯃꯨꯛ ꯊꯥꯔꯛꯏꯗꯅ ꯑꯗꯨꯅ ꯑꯗꯨꯝ ꯌꯥꯏꯗꯅ ꯑꯗꯣ ꯃꯤ ꯀꯥꯏꯑꯦ ꯁꯞꯖꯦꯛ ꯇꯔꯥꯃꯨꯛ ꯈꯟꯒꯠꯂꯛꯑꯗꯤ ꯇꯔꯥꯃꯨꯛꯇ ꯑꯣꯖꯥꯅꯡꯁꯤꯜꯂꯨ ꯉꯝꯄꯟꯗꯦꯗꯅ ꯑꯗꯨꯒꯤ ꯃꯍꯥꯛ ꯌꯥꯝ ꯅꯦꯝꯅꯩ ꯍꯥꯏꯌꯦꯕ ꯊꯥꯏꯅꯗꯤ ꯁꯣꯏꯝꯁꯦ
ꯎꯝ ꯍꯣꯏ ꯑꯗꯨ ꯁꯣꯏꯝꯗꯣ ꯃꯥ ꯀꯩꯅꯣ ꯇꯧꯗ
ꯀꯣ ꯇ ꯃꯥ ꯄꯥꯕ ꯌꯥꯎꯋꯦ ꯍꯥꯏꯕꯣ ꯄꯥꯕ ꯌꯥꯎꯋꯦ ꯍꯥꯏꯔ
ꯍꯥꯏꯗꯤ ꯃꯃꯥꯡꯒꯤ ꯑꯩꯈꯣꯏ ꯖꯤ ꯑꯦꯁ ꯇꯤ ꯑꯣꯞꯁꯟꯅꯦꯜ ꯍꯥꯏꯕꯗꯤ ꯄꯥꯕ ꯌꯥꯎꯗꯦꯗꯅ
ꯑꯥ ꯑꯗꯨ ꯑꯗꯨ ꯑꯗꯨꯃꯅ ꯇꯧꯗꯦ ꯍꯥꯏ ꯍꯟꯗꯛ ꯑꯗꯨꯗꯤ ꯌꯥꯎꯋꯦ ꯍꯥꯏꯕ ꯁꯣꯏꯔꯦꯡꯗꯤ ꯍꯣꯏ ꯉꯔꯥꯡ ꯃꯤꯅꯁꯨ ꯍꯥꯏꯐꯦꯠ ꯍꯥꯏꯔꯛꯏꯅꯦ ꯃꯥꯔꯇꯣ ꯄꯥꯕ ꯌꯥꯎꯕꯅꯤꯅ ꯄꯥꯔꯁꯦꯟꯇꯦꯖꯇꯨ ꯀꯥꯏꯅ ꯇꯧꯔꯛꯏꯅꯦ ꯃꯔꯥꯡꯋꯥꯏꯁꯤ ꯍꯥꯏꯗꯤ ꯍꯥꯟꯅ ꯊꯥꯈꯤꯕ ꯀꯥꯡꯕꯨꯗꯣ ꯑꯗꯨꯅ ꯍꯥꯏꯐꯦꯔ ꯍꯥꯏꯕꯗꯣ
ꯑꯩꯁꯨ ꯑꯗꯨꯗꯥꯏꯅ ꯍꯥꯏꯔꯛꯑꯦꯕ ꯑꯩꯅ ꯁꯣꯏꯕꯦꯝꯗꯣ ꯑꯗꯨꯝ ꯍꯥꯏꯗꯤ ꯌꯥꯗꯧ ꯃꯥꯜꯂꯦ
ꯃꯥꯂꯒꯥꯏ ꯈꯜꯍꯧꯅꯦꯕ ꯑꯗꯨ ꯃꯣꯏꯗꯣ ꯑꯩꯈꯣꯏꯒꯤ ꯂꯥꯏꯗꯧꯕ ꯄꯣꯠꯅꯤꯅ ꯑꯗꯨꯝ ꯈꯔ ꯄꯥꯍꯧꯕꯅ ꯐꯩ ꯀꯩꯅꯣ
ꯎꯝ ꯀꯣꯏꯁꯟ ꯀꯌꯥꯃꯨꯛ ꯐꯪꯉꯛꯇꯣꯏꯖꯥꯠꯅꯣ
ꯀꯣꯏꯁꯟ ꯌꯥꯡꯈꯩ ꯃꯥ ꯑꯅꯤ ꯌꯥꯝꯃꯤꯅꯦ ꯌꯥꯡꯈꯩꯔ ꯅꯤꯐꯨꯔ ꯑꯃ ꯑꯣꯏꯗꯣꯏꯅꯦ ꯏꯟꯇꯔꯅꯦꯠ ꯈꯔ ꯌꯥꯝ ꯌꯥꯎꯔꯝꯒꯅꯤ ꯀꯩꯅꯣ ꯐꯨꯜ ꯃꯥ ꯀꯦ ꯐꯂ ꯑꯣꯏꯒꯦ ꯐꯨꯠꯃꯥꯛꯛꯇꯤ ꯆꯥꯝꯗꯨꯃꯣꯗꯤꯡꯒꯅꯤ ꯅꯠꯇꯕ ꯀ꯭ꯔꯦꯗꯤꯠ ꯀꯌꯥ ꯑꯣꯏꯒꯦ ꯁꯗ ꯑꯩ ꯀꯥꯔꯗ ꯀ꯭ꯔꯦꯗꯤꯠꯀꯗꯤ ꯈꯪꯗꯦ ꯑꯗꯨ ꯑꯩꯈꯣꯏꯒꯤ ꯀ꯭ꯔꯦꯗꯤꯠ ꯍꯥꯏꯔꯥ ꯀ꯭ꯔꯦꯗꯤꯠꯇ ꯈꯪꯗꯦ ꯀ꯭ꯔꯦꯗꯤꯠ ꯀꯩꯅꯣ ꯀ꯭ꯔꯦꯗꯤꯠꯇꯨꯅ
ꯀ꯭ꯔꯦꯗꯤꯠ ꯍꯥꯏꯗꯤ ꯑꯁ ꯁꯕꯖꯦꯛꯀꯤ ꯍꯥꯏꯗꯤ ꯃꯥꯏ ꯒ꯭ꯔꯦꯠ ꯒ꯭ꯔꯦꯗ ꯃꯥꯔꯛ ꯀꯧꯕꯗꯣ ꯑꯥ ꯍꯥꯏꯗꯤ ꯐꯣꯔ ꯑꯣꯏꯔꯗꯤ ꯑꯗꯨꯝ ꯀꯩꯅꯣ ꯑꯣꯏꯔꯛꯀꯅꯦꯕ ꯃꯥꯔꯛ ꯆꯥꯝꯃ ꯑꯣꯏꯔꯛꯀꯅꯤꯕ
ꯑꯥ ꯀꯩꯅꯣꯒꯤ ꯇꯨ ꯍꯥꯏꯈꯤꯕ꯭ꯔꯅꯦ ꯍꯜꯂꯣ
ꯀꯩꯒꯤ
ꯆꯈ꯭ꯔ ꯃꯥꯜꯂꯣꯏ ꯊꯥꯏꯅ ꯀꯔꯤ ꯀꯔꯤ ꯖꯤ ꯑꯦꯁ ꯇꯤꯒꯤ ꯇꯧꯔꯤꯕꯗꯣ ꯀ꯭ꯔꯦꯗꯤꯠ ꯑꯥꯔ ꯇꯨ ꯊꯥꯈꯤꯕ
ꯇꯨꯗꯤ ꯑꯣꯏꯗꯦ ꯊ꯭ꯔꯤ ꯑꯣꯏꯈꯤꯕꯅꯦ
ꯃꯥ ꯆꯥꯝꯃꯣꯏꯗꯕ꯭ꯔꯅꯦ ꯃꯥꯕ
ꯃꯥ ꯈꯪꯗꯦ ꯃꯥ ꯃꯥꯏ ꯌꯥꯡꯈꯩꯔ ꯀꯌꯥꯅꯣ ꯑꯣꯏꯒꯨꯝ ꯇꯥꯏꯅ ꯇꯧꯈꯤꯕꯈꯤꯕ
ꯎꯝ
ꯀꯥꯎꯔꯦꯗ
ꯑꯦ ꯑꯗꯨꯒꯤ ꯁꯣ ꯌꯥꯝꯗꯣ ꯃꯥ ꯀꯣꯠ ꯂꯧꯕ ꯌꯥꯏꯅꯦ
ꯎꯝ
ꯎꯝ
ꯍꯥꯏꯗꯤ ꯑꯦꯁꯥꯏꯟꯃꯦꯟꯁꯨ ꯑꯗꯨꯝ ꯐꯖꯅ ꯇꯧꯔꯤꯕꯅꯤꯒ
ꯑꯦꯟꯁꯥꯃꯦꯟꯗꯨꯕꯨꯗꯤ ꯐꯨꯜ ꯐꯪꯉꯅꯤ ꯑꯗꯨꯒ ꯑꯩꯈꯣꯏꯒꯤ ꯃꯥ ꯑꯣꯖꯥꯅ ꯀꯣꯏꯁꯟ ꯆꯥꯝꯃ ꯌꯥꯡꯈꯩ ꯊꯥꯔꯦ ꯍꯥꯏꯕꯗꯣ
ꯑꯥ
ꯑꯗꯨ ꯀꯩꯁꯨ ꯌꯥꯝ ꯁꯥꯡꯅ ꯄꯥꯅꯤꯡꯉꯥꯏ ꯀꯩꯁꯨ ꯌꯥꯎꯔꯝ ꯃꯣꯏꯗ ꯑ ꯁꯤ ꯀ ꯌꯨꯝꯗ ꯑꯟꯁꯔꯗꯨꯏ ꯀ꯭ꯋꯦꯁꯟ ꯇꯔꯥ ꯇꯔꯥ ꯄꯥꯗꯣꯢꯅꯤꯅ ꯀꯣꯏ ꯌꯥꯅꯤꯁꯗ ꯐꯗ ꯂꯩ ꯇꯕ ꯑꯟꯁꯔꯇꯪ ꯄꯥꯔꯒ ꯌꯥꯒꯗ ꯐꯠꯇꯕ ꯄꯣꯠ ꯑꯣꯏꯕ ꯁꯤꯅꯤ ꯍꯥꯏꯗꯤ ꯍꯥꯏ ꯑꯣ ꯑꯦꯝ ꯁꯤ ꯀ꯭ꯌꯨꯗꯨ ꯃꯔꯤ ꯃꯔꯤꯃꯛ ꯄꯥꯗꯁꯨ ꯌꯥꯅꯦꯕ ꯅꯠꯇꯦ ꯃꯔꯤ ꯃꯔꯛ ꯄꯔꯦ ꯃꯥꯅ ꯍꯥꯏꯗꯣ ꯑꯃꯣꯝ ꯍꯥꯏꯗꯤꯞꯇꯥ ꯇ ꯀꯣꯏꯁꯟꯗꯅꯦ ꯀꯣꯏꯁꯟ ꯑꯃꯒꯤ ꯒꯤ ꯑꯦ ꯕꯤ ꯁꯤꯗꯤ ꯄꯤꯔꯛꯇꯣꯏꯅꯤꯗꯅ ꯑꯣꯞꯁꯟꯗꯣ
ꯑꯥ
ꯃꯔꯤꯗꯣ ꯈꯪꯗ꯭ꯔꯁꯨ ꯑꯟꯁꯔꯗꯨꯗꯪ ꯈꯪꯉ ꯌꯥꯕ꯭ꯔꯥ ꯁꯤꯅꯤ ꯌꯥꯅꯤ ꯀꯩꯅꯣ ꯀꯩꯗꯧꯕ ꯌꯥꯔꯣꯏꯗꯣꯏꯅꯣ ꯑꯗꯨꯗꯤ ꯎꯝ
ꯍꯥꯏꯗꯤ ꯀꯣꯏꯁꯟ ꯄꯤꯔ ꯑꯆꯨꯝꯕ ꯑꯟꯁꯔ ꯑꯗꯨꯗ ꯈꯪꯍꯜꯂꯣꯏꯒꯔꯦ ꯀꯩꯅꯣ
ꯅꯠꯇ ꯑꯇꯣꯞꯄ ꯃꯤꯅꯤꯡꯗꯨꯁꯨ ꯈꯪꯅꯤꯡꯉꯥꯏ ꯑꯗꯨꯒꯨꯝꯕꯁꯨ ꯂꯩꯇꯕ꯭ꯔꯥ ꯁꯤꯅꯤ ꯍꯥꯏꯗꯤ ꯃꯤꯅꯤꯡ ꯋꯥꯔꯗ ꯃꯤꯅꯤꯡꯒꯤ ꯇꯥꯏꯞꯇꯀꯣ ꯋꯥꯔꯗ ꯃꯤꯅꯤꯡ ꯁꯤꯒꯤ ꯑꯩꯈꯣꯏꯒꯤ ꯇꯀꯤ ꯁꯤꯅꯣꯅꯤꯌꯝꯁꯦ ꯀꯩꯅꯣꯒ ꯍꯥꯏꯔꯒ ꯕꯦꯇꯔ ꯑꯗꯨꯗ ꯃꯔꯤ ꯄꯤꯒꯦ ꯈꯜꯂꯣꯕ ꯑꯗꯨꯗ ꯑꯆꯨꯝꯕꯗꯣ ꯀꯣꯜꯂꯒ ꯑꯇꯣꯞꯄ ꯑꯍꯨꯝꯗꯨꯁꯨ ꯃꯤꯅꯤꯡꯒꯗꯣ ꯈꯪꯕ ꯑꯃ ꯆꯪꯕ꯭ꯔꯥ ꯈꯪꯗ꯭ꯔꯁꯨ ꯌꯥꯕ꯭ꯔꯥ ꯁꯤꯅꯤ ꯑꯗꯨꯃꯥꯏ
ꯈꯪꯗ꯭ꯔꯁꯨ ꯌꯥꯏ ꯑꯗꯨꯒꯤꯕꯨ
ꯃꯥꯅ ꯊꯥꯔꯛꯄꯗꯨ ꯗꯥꯏꯔꯦꯛ ꯍꯪꯉꯅꯤ ꯍꯥꯏꯔꯗꯤ ꯑꯗꯨ ꯄꯥꯔꯁꯨ ꯆꯠꯄ ꯌꯥꯏꯩꯅꯣ ꯑꯦꯝ ꯁꯤꯒꯤꯗꯤ ꯑꯗꯨꯝ ꯅꯤꯡꯖꯩ ꯍꯌꯦꯡ ꯈꯣꯠꯂꯝꯗꯥꯏꯗ ꯀꯣꯛ ꯂ ꯀ ꯀꯅꯤꯕ ꯑꯦ ꯁꯤ ꯑꯣ ꯁꯤ ꯑꯣꯏꯒꯨꯝ ꯇꯧꯕꯅꯦ ꯑꯣ ꯁꯤ ꯑꯣꯏꯈꯤꯕꯅꯤꯅꯦꯅ ꯑꯩ ꯎꯔꯀꯥꯟ ꯅꯤꯡꯁꯤꯡꯉꯛꯄꯗꯣ ꯑꯗꯨ ꯈꯔ ꯍꯣꯏ ꯈꯔ ꯈꯔ ꯆꯦꯟꯅꯕꯗꯤ ꯑꯗꯨꯝ ꯌꯥꯎꯗꯦ ꯄꯣꯅꯦ ꯎ ꯑꯁ ꯑꯩꯈꯣꯏ ꯀꯩꯅꯣ ꯇꯧꯔꯁꯨ ꯌꯥꯏꯗ ꯊꯥꯡꯅꯕ ꯑꯩꯈꯣꯏ ꯑꯅꯤ ꯑꯍꯨꯝꯗꯣ ꯈꯔ ꯈꯔ ꯈꯔ ꯈꯔ ꯄꯥꯟꯅꯔꯛꯑꯒ ꯍꯥꯏꯗꯤ ꯍꯥꯏꯅꯔꯒ ꯑꯗꯨꯅꯕꯨ ꯐꯕꯖꯥꯠꯅꯤ
ꯍꯣꯏ ꯑꯗꯨ ꯌꯥꯗꯦ ꯑꯗ ꯇꯥꯕꯣꯏ ꯑꯣꯖꯥ ꯇꯥꯕꯗꯨꯁꯨ ꯃꯈꯥ ꯄꯣꯜꯂꯤꯅꯦ
ꯎꯝ ꯀꯣꯏꯁꯟ ꯌꯥꯡꯈꯩ ꯌꯥꯡꯈꯩꯗꯣ ꯃꯃꯨꯠ ꯇꯥꯅ ꯄꯥꯔꯗꯤ ꯁꯣꯏꯔꯣꯏꯗꯅ ꯃꯤ ꯑꯃꯅ ꯌꯥꯡꯈꯩ ꯌꯥꯡꯈꯩꯗ ꯄꯥꯔꯛꯑꯁꯨ
ꯌꯥꯏꯌꯦ ꯑꯗꯨꯒꯤꯗꯤ
ꯑꯗꯨꯃꯥꯏꯅ ꯇꯧꯒꯗꯕ ꯅꯤꯡꯁꯕꯗꯤ ꯇ ꯅ ꯐꯥꯎ ꯆ ꯃꯍꯥꯛꯇꯣ ꯈꯣꯠꯍꯧꯕ ꯌꯥꯕꯅꯤꯅ ꯀꯣꯜꯍꯧꯧꯕꯅ ꯐꯩꯗꯅ ꯃꯥꯔꯛ ꯍꯥꯞꯆꯜꯂꯦ ꯍꯥꯏꯇꯥꯥꯔꯗꯤ ꯑꯗꯨꯒꯤ ꯃꯥꯔ ꯑꯗꯨꯗꯤ ꯑꯔꯥꯏꯕ ꯃꯥꯛꯅꯦꯕ ꯑꯗꯨꯗꯤ ꯑꯗꯨꯅ ꯍꯥꯏ ꯌꯥꯝꯗ꯭ꯔꯕꯗ ꯅꯥꯏꯟꯇꯤ ꯃꯊꯛꯇꯤ ꯑꯗꯨꯝ ꯇꯧ ꯌꯥꯅꯦꯕ ꯍꯟꯗ꯭ꯔꯦꯗ ꯑꯣꯏꯇꯥꯔꯗꯤ ꯌꯥꯅꯤ ꯌꯥꯅꯤ ꯍꯟꯗ꯭ꯔꯦꯠ ꯉ ꯍꯟꯗ꯭ꯔꯦꯗꯀꯤꯤ ꯑꯣꯏꯔꯝꯗꯧ ꯃꯥꯜꯂꯦ ꯑꯩꯅ ꯉꯟꯝꯕꯗ ꯍꯥꯏꯗꯤ ꯏꯇꯔꯅꯦ ꯑꯗꯨ ꯈꯨꯅꯒ ꯑꯥ ꯏꯟꯇꯔꯅꯦꯜ ꯑꯗꯨ ꯑꯩ ꯏꯟꯇꯔꯅꯦꯜꯗꯣ ꯊꯥꯔꯇꯤꯔ ꯐꯣꯔꯇꯤꯔ ꯑꯗꯨꯋꯥꯏꯗ ꯆꯠꯂꯝꯗ ꯋꯥꯠꯂꯦ ꯎꯝ ꯊꯥꯔꯇꯤ ꯅꯠꯇ꯭ꯔꯒ ꯐꯣꯔꯇꯤ ꯆꯠꯂꯝꯅꯤ ꯃꯣꯏꯗ ꯀꯣꯏꯁꯟ ꯀꯨꯟꯊ꯭ꯔꯥ ꯇꯧꯋꯦꯕ ꯌꯥꯡꯈꯩꯗꯤ ꯑꯣꯏꯗꯕꯅꯦꯕ ꯀꯣꯏꯁꯟꯗꯣ ꯀꯨꯟꯊ꯭ꯔꯥ ꯇꯧꯋꯦ ꯍꯥꯏꯕ꯭ꯔꯥ ꯅꯤꯐꯨ ꯇꯧꯋꯦ ꯍꯥꯏꯕ꯭ꯔꯥ ꯃꯉꯥ ꯑꯗꯨꯃꯥꯏꯅ ꯑꯣꯏꯕ ꯑꯗꯨꯃꯥꯏꯅ ꯑꯣꯏꯕꯅꯤ ꯎꯝ
ꯀꯣꯏꯁꯟ ꯑꯍꯥꯝꯕꯩꯗꯣ ꯇꯔꯥꯃꯉꯥ ꯑꯃ ꯂꯥꯛꯑꯅꯤꯅ ꯑꯗꯩ ꯀꯨꯟ ꯑꯃꯒ ꯀꯨꯟꯊ꯭ꯔꯥ ꯃꯉꯥ ꯄꯔꯁꯟ ꯀꯨꯟꯃꯨꯛ ꯀꯨꯟꯊ꯭ꯔꯥ ꯃꯉꯥ
ꯎꯝ
ꯂꯤꯁ ꯀꯨꯟꯊ꯭ꯔꯥ ꯃꯉꯥ ꯑꯗꯨꯗꯥꯏꯗ ꯑꯣꯏ ꯑꯗꯨꯃꯅꯤ